ꯍꯂꯣ
ꯇꯌꯦ ꯍꯂꯣ
ꯍꯜꯂꯣ ꯅꯨꯉꯥꯏꯔꯤꯕꯣ
ꯅꯨꯉꯥꯏꯔꯤ ꯑꯥ
ꯀꯔꯤ ꯀꯔꯤ ꯑꯩꯁꯨ ꯅꯨꯡꯉꯥꯢꯔꯤ ꯇꯔꯦꯠ ꯍꯤꯟꯖꯥꯡ ꯆꯥꯔꯒꯩ ꯉꯁꯤꯒꯤ ꯑꯌꯨꯛꯀꯤ
ꯑꯌꯨꯛꯀꯤꯁꯦ ꯎ ꯀꯥꯡꯁꯣꯏ ꯆꯥ ꯃꯥꯜꯂꯦ ꯀꯥꯎꯕꯨ ꯀꯥꯎꯥꯔꯦꯗ ꯏꯟꯁꯥꯡ ꯍꯥꯎꯗꯕꯒꯤ
ꯌꯨꯝꯗ ꯂꯩꯕ꯭ꯔꯣ ꯍꯥꯏꯗ ꯂꯩ
ꯌꯨꯝꯗ ꯂꯩ ꯅꯣꯏ ꯀꯩ ꯀꯩ ꯏꯟꯖꯥꯡ ꯆꯥꯔꯒꯦ
ꯇꯧꯁꯟꯈ꯭ꯔꯦ ꯍꯋꯥꯏꯅ ꯐꯔꯦ ꯍꯣꯏ ꯁꯝꯃꯔꯒꯤꯗꯤ ꯍꯋꯥꯏꯅ ꯕꯦꯁ ꯑꯥ
ꯍꯋꯥꯏ ꯑꯃ ꯀꯥꯡꯍꯧ ꯑꯃ ꯍꯥꯎꯔꯅꯤ
ꯑ ꯑꯗꯨ ꯕꯦꯁ
ꯑꯗꯨꯅ ꯕꯦꯁ ꯇꯥꯔꯦ
ꯇꯨꯝ ꯑꯩꯈꯣꯏꯒꯤ ꯃꯣ ꯀꯩꯁꯨ ꯇꯧꯗꯦ ꯔꯦꯁ ꯇꯧꯔꯝꯕꯅꯤꯅ
ꯑꯣ ꯑꯩ ꯊꯕꯛ ꯀꯦ ꯇꯧꯒꯦ
ꯇꯏ
ꯑꯣ ꯑꯣ ꯌꯥꯝ ꯐꯕ ꯊꯕꯛꯅꯤꯅꯦ
ꯆꯁ ꯀꯩ ꯀꯩ ꯊꯕꯛ ꯇꯧꯒꯦ
ꯑꯩꯗꯤ ꯊꯕꯛ ꯇꯧꯗꯦꯗ ꯀꯣꯂꯦꯖ ꯂꯣꯏꯅ ꯉꯥꯏ ꯎꯝ
ꯍꯅꯦ
ꯀꯣꯏꯂꯁꯂꯋ ꯂꯩ
ꯎꯝ ꯅꯣꯡ ꯏꯁꯤꯡ ꯀꯃꯥꯏꯅ ꯇꯧꯒꯦ
ꯑꯗꯨꯅꯦ ꯅꯣꯡꯕꯨꯗꯤ ꯍꯧꯖꯤꯛ ꯃꯪꯉꯌꯦ ꯑ ꯇꯥꯗꯣꯏꯔꯥ ꯆꯨꯗꯣꯏꯔꯥ ꯆꯨꯔꯣꯏꯗꯣꯏꯔꯥꯗꯤ ꯈꯪꯗ꯭ꯔꯦ
ꯎꯝ ꯑꯩꯈꯣꯏ ꯁꯤꯗꯗꯤ
ꯑꯩꯒꯤ ꯑꯣ
ꯀꯩꯅꯣ ꯇꯧꯈꯦ ꯍꯧꯖꯤꯛꯃꯨꯛ ꯍꯥꯡꯈ꯭ꯔꯦ
ꯕꯦꯛꯒ꯭ꯔꯥꯎꯟꯁꯦ ꯃꯈꯣꯟ ꯌꯥꯝ ꯊꯣꯛꯣꯛꯄ꯭ꯔ ꯑꯩꯒꯦ
ꯑ ꯀꯩꯁꯨ ꯇꯧꯗꯦꯗ
ꯎꯝ ꯎꯝ
ꯇ
ꯎꯝ ꯆꯍꯤꯗꯤ ꯀꯌꯥ ꯁꯨꯔꯒꯦ
ꯆꯍꯤꯍꯤ ꯇ꯭ꯋꯦꯟꯇꯤ ꯊ꯭ꯔꯤ ꯑꯦꯔꯥꯎꯟ ꯇ꯭ꯋꯦꯟꯇꯤ ꯊ꯭ꯔꯤ ꯇ꯭ꯋꯦꯟꯇꯤ ꯐꯣꯔ ꯑ ꯇ꯭ꯋꯦꯟꯇꯤ ꯊ꯭ꯔꯤ ꯇ꯭ꯋꯦꯟꯇꯤ ꯐꯣꯔ
ꯁꯤꯅ ꯑꯗꯨꯗꯤ ꯑꯩꯅ ꯊꯤꯍꯜꯂꯦ
ꯑ
ꯇ꯭ꯋꯦꯟꯇꯤ ꯊ꯭ꯔꯤ ꯇ꯭ꯋꯦꯟꯇꯤ ꯐꯣꯔꯗ ꯑꯣꯖꯥ ꯑꯣꯏꯕ
ꯑ
ꯏꯁ ꯀꯣꯂꯦꯖꯇꯤ ꯉꯟꯇꯥ ꯂꯣꯏꯔꯝꯃꯅꯤꯅꯦ ꯑꯗꯨꯗꯤ
ꯑꯧ ꯉꯟꯇꯥ ꯂꯣꯏ
ꯌꯥꯝ ꯐꯩꯅꯦ ꯆꯍꯤꯗꯨꯗꯤ ꯊꯥꯖꯗꯦꯗ
ꯑꯁꯦꯡꯕꯅꯦ ꯑꯩꯈꯣꯏ ꯀꯩꯅꯣ ꯇꯧꯋꯦꯗ ꯄ ꯀꯩꯅꯣ ꯆꯍꯤ ꯑꯍꯨꯝꯗꯒꯤ ꯑꯗꯨꯝ ꯁ꯭ꯀꯨꯜ ꯀꯥꯑꯦꯗ ꯑꯗꯨꯗꯅ
ꯆꯍꯤꯗꯣ ꯍꯥꯏꯗꯤ ꯍꯟꯗꯛ ꯍꯧꯖꯤꯛꯀꯥꯟꯗꯤ ꯆꯍꯤꯁꯦ ꯌꯥꯝ ꯌꯥꯝꯅꯤꯡ ꯍꯥꯏꯅꯤꯡꯗꯦꯕ ꯑ ꯈꯤꯇꯪ ꯍꯥꯏꯔꯁꯤꯅꯤ ꯈꯣꯟꯖꯦꯜ ꯑꯗꯨꯗꯤ ꯑꯉꯥꯡ ꯃꯥꯟꯗ꯭ꯔꯣ
ꯑꯣ ꯑꯗꯨ ꯀꯩꯅꯣꯅꯤ ꯑꯦꯔꯥꯎꯟ ꯇꯨ ꯊꯥꯎꯖꯟ ꯇꯨ ꯊꯥꯎꯖꯟ ꯇꯨ ꯇꯨꯗꯅꯤ ꯑꯦ ꯄꯣꯛꯄ ꯑꯗꯨꯅꯦ
ꯊꯥꯎꯖꯟ ꯇꯨꯋ ꯀꯥꯏꯗ ꯈꯪꯗꯔꯦ ꯆꯍꯤ ꯃꯇꯥꯡꯁꯦ ꯑꯩꯅꯕꯨꯗꯤ ꯈꯤꯇꯪ ꯍꯜꯂꯦ
ꯑꯣ
ꯅꯪꯅ ꯅꯪꯅ ꯇ꯭ꯋꯦꯟꯇꯤ ꯐꯣꯔ ꯑꯁ꯭ꯋꯥꯏꯗ ꯂꯩꯑꯦ ꯍꯥꯏꯗꯤ ꯑꯩꯅ ꯇ꯭ꯋꯦꯟꯇꯤ ꯐꯥꯏꯚ ꯀꯝꯄ꯭ꯂꯤꯠ ꯑꯣꯏꯔꯒ ꯂꯩꯕ
ꯑꯣ ꯀꯣꯂꯦꯖꯂꯣ ꯅꯠꯇ꯭ꯔꯒ ꯑꯦꯝ ꯃꯅꯤꯄꯨꯔ ꯀꯩꯅꯣ ꯌꯨꯅꯤꯚꯔꯁꯤꯇꯤ ꯑꯣꯏꯗꯣꯏꯔꯣ
ꯀꯣꯂꯦꯖ ꯀꯣꯂꯦꯖꯅꯦ ꯑꯦꯝ ꯕꯤ ꯀꯣꯂꯦꯖꯇ ꯇꯝꯕꯅꯦꯗ ꯅꯣꯏꯕꯨ ꯂꯣꯏꯔꯦꯗ
ꯑꯣꯀꯦ
ꯅꯅꯤ ꯀꯣꯂꯦꯖ ꯀꯥꯏꯗ ꯂꯣꯏꯁꯟꯒꯦ
ꯑ ꯗꯝꯗ
ꯏꯁ ꯑꯝ ꯐꯩꯅꯦ
ꯑꯦꯝꯗ ꯇꯧꯁꯟꯉꯤ ꯑꯁ ꯀꯗꯥꯏꯗꯒꯤꯅꯣꯗ
ꯁꯤ ꯗꯤ ꯑꯦꯝꯗ ꯀꯥꯕꯁꯤꯡꯁꯦ ꯂꯥꯏꯔꯤꯛ ꯄꯥꯗꯕ ꯌꯥꯗꯕꯅꯦ
ꯍꯣꯏ ꯑꯗꯨꯕꯨꯗꯤ ꯈꯔ ꯈꯔꯕꯨꯗꯤ ꯄꯥꯏ ꯑꯗꯨ ꯑꯣꯏꯔꯒꯁꯨ ꯀꯩꯁꯨ ꯍꯩꯕ ꯅꯠꯇꯦꯗ
ꯎꯝꯨꯝ ꯏꯃꯥꯟꯅꯕꯤ ꯈꯔꯁꯨ ꯑꯗꯨꯗ ꯀꯥꯏꯕ ꯃꯣꯏꯗꯤ ꯂ ꯀ ꯌꯥꯝ ꯄꯥꯏꯕ ꯄꯥꯗꯕ ꯌꯥꯗꯕ ꯑꯣꯏꯔꯝꯃꯅꯤ ꯔꯔꯤꯒꯨꯂꯔ ꯁꯨ ꯆ ꯇꯥꯏꯅꯦ ꯗꯦ
ꯑꯥꯎ ꯔꯦꯒꯨꯂꯔ ꯇꯧ ꯔꯤꯒꯨꯂꯔ ꯀꯥꯗꯕ ꯌꯥꯗꯦ ꯃꯣꯏꯌꯦꯛ ꯑꯗꯨꯒꯤ ꯋꯥꯔꯜ ꯀꯞꯇ ꯌꯦꯡꯗ꯭ꯔꯣ
ꯑꯩ ꯅꯍꯥ ꯌꯦꯡꯕꯗꯤ ꯌꯦꯡꯉꯦ ꯑꯗꯨ ꯑꯩꯅ ꯑꯗꯨꯝ ꯄꯥꯝꯕꯒꯤ ꯀꯟꯇ꯭ꯔꯤꯗꯨ ꯉꯛꯇ ꯌꯦꯡꯉꯤ ꯑꯇꯩꯗꯤ ꯀꯩꯝꯇ ꯌꯦꯡꯒꯦꯗ
ꯐꯕꯅꯤꯅ ꯍꯥꯏꯕꯗꯤ ꯌꯦꯡꯕ ꯑꯇꯣꯞꯄ ꯅꯨꯡꯉꯥꯏꯇ ꯌꯦꯡꯕ ꯅꯨꯡꯉꯥꯏꯇꯕꯅꯦꯕ
ꯑꯗꯨꯅꯦ ꯈꯪꯗ꯭ꯔꯗꯤꯀꯣ ꯑꯩꯗꯤ ꯕ ꯒꯨꯝꯕ ꯁꯥꯟꯅꯔꯀꯥꯟꯗ ꯃꯤ ꯑꯃ ꯈꯪꯕ ꯌꯥꯎꯔꯗꯤ ꯅꯨꯡꯉꯥꯏꯗꯅ ꯏꯟꯇꯔꯦꯁꯇꯣ
ꯃꯥꯅꯦ ꯃꯥꯅꯦ ꯏꯟꯇꯔꯅꯦꯁ ꯑꯣꯏꯕꯅꯤ
ꯃꯤꯗꯣ ꯈꯪꯗ꯭ꯔꯒꯗꯤ ꯌꯦꯅꯤꯡꯗꯦꯕ ꯑꯩꯕꯨꯗꯤ
ꯀ ꯀꯔꯝꯕ ꯇꯤꯝꯗ ꯁꯞꯄꯣꯔꯠ ꯇꯧꯗꯣꯏꯅꯣ ꯍꯥꯏꯕꯗꯣ
ꯑꯁ ꯑꯩꯗꯤ ꯅ ꯑꯩꯅ ꯄꯥꯝꯕꯁꯦ ꯌꯥꯝꯃꯦꯗ ꯑꯥꯔꯖꯦꯟꯇꯤꯅꯥꯗꯁꯨ ꯑꯗꯨꯝ ꯇꯧꯋꯤ ꯄꯣꯔꯆꯨꯒꯜꯁꯨ ꯇꯧꯋꯤ ꯐ꯭ꯔꯥꯟꯁꯇꯁꯨ ꯇꯧꯋꯤ
ꯑꯝ
ꯑ ꯕ꯭ꯔꯥꯖꯤꯜꯗꯁꯨ ꯇꯧꯋꯤ
ꯋꯥ
ꯎ ꯅꯪꯗꯤ
ꯑꯔꯖꯦꯟꯇꯤꯅꯥ ꯇꯧꯋꯦꯗ ꯑꯖꯦꯟ
ꯎꯝ ꯉꯁꯤꯗꯤ ꯀꯩ ꯀꯔꯤ ꯂꯩꯒꯦ ꯑꯩꯗꯤ ꯈꯪꯗ꯭ꯔꯦ
ꯉꯁꯤꯒꯤꯗꯤ ꯑꯩ ꯉꯁꯤ ꯐꯤꯛꯆꯔꯁꯦ ꯑꯩ ꯀꯩꯅꯣꯗꯤ ꯎꯗ꯭ꯔꯦ ꯐꯖꯅ ꯉꯁꯤꯁꯦ ꯀꯩꯀꯩ ꯂꯩꯕꯅꯣꯗꯤ ꯈꯪꯗꯦ ꯍꯣꯔꯦꯟ ꯉꯥꯏꯍꯥꯛ ꯂꯩꯔꯒꯗꯤ ꯈꯪꯉꯅꯤ ꯀꯔꯤꯀꯔꯤꯅꯣ ꯑꯥꯔꯖꯦꯟꯇꯤꯅꯥꯕꯨꯗꯤ ꯅꯍꯥꯟ ꯀꯩꯅꯣ ꯗꯦꯠ ꯇ꯭ꯋꯦꯟꯇꯤ ꯑꯩꯠꯇ ꯂꯩꯌꯦꯕ
ꯑꯣ ꯑꯗꯨꯗ ꯑꯃꯨꯛ ꯌꯦꯡ ꯇꯥꯔꯦ ꯑꯁ ꯃꯣꯔꯅꯤꯡꯗꯗꯤ ꯐꯔꯛ ꯌꯥꯝ ꯇꯥꯏꯅꯦ
ꯑꯧ ꯑꯗꯨ ꯃꯣꯏꯒꯤ ꯀꯩꯅꯣꯒꯤ ꯃꯣꯏ ꯌꯨ ꯑꯦꯁ ꯀꯤ ꯇꯥꯝꯅꯤꯅ ꯑꯩꯈꯣꯏꯒꯤꯁꯤ ꯏꯟꯗꯤꯌꯥꯟ ꯏꯁꯇꯦꯟꯗꯔꯠꯇꯗꯤ ꯄꯨꯡ ꯑꯍꯨꯝ ꯑꯍꯨꯝ ꯅꯠꯇ꯭ꯔꯒ ꯄꯨꯡ ꯑꯍꯨꯝ ꯅꯠꯇ꯭ꯔ ꯄꯨꯡ ꯇꯔꯦꯠꯀꯤ ꯑꯣꯏꯗꯧ ꯃꯥꯜꯂꯦ ꯇꯔꯦꯠ ꯃꯈꯥꯏ ꯄꯨꯡ ꯑꯍꯨꯝ ꯅꯠꯇ꯭ꯔꯒ ꯑꯣꯏ ꯌꯨ ꯑꯦꯁ ꯑꯦ ꯁꯣꯝꯗꯗꯤ ꯑꯃꯨꯛ ꯃꯣꯏꯗꯗꯤ ꯑꯗꯨꯝ ꯅꯨꯡꯊꯤꯟ ꯑꯣꯏꯕꯅꯤꯅꯀꯣ ꯑꯗꯨꯗꯤ ꯃꯗꯣ ꯅꯨꯡꯊꯤꯟ ꯑꯣꯏꯕꯅꯤꯅ ꯃꯣꯏꯗꯅ ꯑꯃꯨꯛ ꯀꯩꯅꯣ ꯇ
ꯑꯁ ꯅꯨꯡꯉꯥꯏꯔꯝꯅꯤꯀꯣ ꯍꯥꯏꯗꯤ ꯏꯁꯇꯦꯗꯤꯌꯝ ꯃꯅꯨꯡꯗ ꯐꯝꯃꯒ ꯌꯦꯡꯕꯁꯤꯡꯗꯣ
ꯑꯧ ꯅ ꯐ꯭ꯔꯟ ꯔꯣꯠꯇꯒ ꯑꯩꯈꯣꯏꯒꯤ ꯑꯧ ꯐ꯭ꯔꯟ ꯔꯣꯗꯒ ꯌꯦꯡꯕꯁꯨ ꯅꯨꯡꯉꯥꯏꯈꯤ ꯄꯩꯁꯥꯗꯨ ꯆꯥꯎꯕ ꯃꯣꯏꯗꯣ
ꯆꯥꯎꯔꯝꯒꯅꯤ ꯑꯩꯗꯤ ꯑꯗꯨ ꯁꯥꯟꯅꯕ ꯃꯐꯝꯁꯦ ꯏꯁꯇꯦꯗꯤꯌꯝꯁꯦ ꯍꯥꯏꯗꯤ ꯃꯐꯝ ꯇꯣꯉꯥꯟ ꯇꯣꯉꯥꯟꯕꯒ ꯑꯗꯨꯝ ꯃꯐꯝ ꯑꯃꯗ ꯉꯥꯛꯇ ꯁꯥꯟꯅꯕꯣ ꯇꯣꯉꯥꯟꯕ꯭ꯔꯣ ꯎ
ꯇꯣꯉꯥꯟꯗꯣꯏꯅꯤ ꯃꯦꯠꯁ ꯑꯃꯃꯝꯒꯤ ꯇꯣꯉꯥꯟꯅ ꯂꯩꯒꯅꯦꯕ ꯍꯥꯏꯕꯗꯤ ꯀꯩ ꯃꯤꯁꯨ ꯇꯣꯉꯥꯟ ꯇꯣꯉꯥꯟꯅ ꯁꯥꯟꯅꯗꯣꯏꯅꯤ
ꯑꯣ ꯑꯗꯨꯗꯤ ꯁꯇꯦꯗꯤꯌꯝ ꯇꯃꯥꯟ ꯇꯃꯥꯟꯅ ꯂꯩꯅꯦꯣ
ꯑꯥ ꯇꯣꯉꯥꯟ ꯇꯣꯉꯥꯟ ꯑꯗꯩ ꯄ꯭ꯔꯤꯄꯦꯔꯦꯅꯦꯁ ꯑꯗꯩ ꯄ꯭ꯔꯤꯄꯦꯌꯔꯠ ꯐꯖꯅ ꯇꯧꯗꯅꯦ ꯑꯗꯒꯤ ꯀꯩꯅꯣ ꯀꯩꯀꯥ ꯑꯗꯒꯤ ꯐꯦꯟꯁ ꯀꯩꯀꯥꯒꯤꯁꯨꯨꯝ ꯃꯒꯤꯁꯨ ꯁꯤꯠ ꯤꯡ ꯑꯦꯔꯦꯟꯃꯦꯟ ꯀꯩ ꯂ ꯇꯧꯒꯗꯧꯅꯤꯅꯀꯣ ꯃꯦꯠꯁ ꯑꯃꯒ ꯃꯦꯠꯁ ꯑꯃꯒꯤꯒꯤ ꯍꯥꯏꯕꯗꯤ ꯇꯥꯏꯝ ꯕ꯭ꯔꯦꯛ ꯑꯣ ꯗꯤꯐ꯭ꯔꯦꯟꯁꯇꯣ ꯀꯩꯁꯨ ꯌꯥꯝ ꯂꯩꯇꯕꯅꯤꯅꯀꯣ ꯋꯥꯟ ꯑꯋꯥꯔ ꯃꯉꯥꯏꯑꯕ ꯌꯥꯝꯃꯕꯗ ꯑꯗꯨꯅ ꯀꯩꯁꯨ ꯀꯩꯅꯣ ꯇꯧꯗ꯭ꯔꯕꯅꯤ
ꯆꯠꯄꯒ ꯉꯝꯗꯣꯏ ꯅꯠꯇꯦ ꯅꯈꯣꯏꯗꯨꯗ ꯄꯩꯁꯥꯗꯤ ꯑ ꯇꯥꯗꯣꯏꯅꯤꯅꯦ ꯑꯥꯒꯒ ꯌꯦꯡꯉꯨꯗꯣꯏ ꯍꯥꯏꯁꯦ
ꯎꯝ ꯐꯥꯏꯅꯦꯜꯒꯨꯝꯕꯅ ꯑꯃꯨꯛ ꯄꯩꯁꯥꯁꯦ ꯆꯥꯎꯕꯗꯤ ꯆꯥꯎꯔꯒꯅꯤ ꯐꯥꯏꯅꯦꯜꯒꯨꯝꯕꯁꯤꯅ ꯄꯩꯁꯥ ꯆꯥꯎꯔꯛꯀꯗꯣꯏꯅꯤ
ꯎꯝ ꯑꯁ ꯅꯨꯡꯉꯥꯏꯔꯝꯅꯤ ꯃꯣꯏꯗꯤ ꯏꯁꯇꯦꯗꯤꯌꯝ ꯃꯅꯨꯡꯗ ꯐꯝꯃ ꯌꯦꯡꯕꯗꯨꯗꯤ
ꯑꯗꯨ ꯑꯗꯨꯅꯤ
ꯏꯟꯗꯤꯌꯥꯗꯤ ꯑꯝꯐꯥꯎ ꯋꯥꯔꯜ ꯀꯞꯇ ꯁꯥꯟꯅꯗꯦ ꯀꯩꯒꯤꯅꯣ
ꯑ ꯏꯟꯌꯥꯗꯤ ꯀ ꯐꯨꯠꯕꯣꯜꯗ ꯌꯥꯝ ꯀꯟꯅ ꯏꯟꯚꯦꯁꯃꯦꯟ ꯐꯟ ꯔ ꯍꯥꯏꯁꯤ ꯀꯌꯥ ꯀꯩꯅꯣ ꯇꯧꯗꯦ ꯑꯗꯨꯒ ꯀꯩꯅꯣꯗ ꯅ ꯍꯦꯟꯕ ꯀ꯭ꯔꯤꯀꯦꯠꯇꯅ ꯍꯦꯟꯕ
ꯑꯗꯨꯃꯥꯏꯗꯤ ꯑꯣꯏꯌꯦ
ꯑ
ꯀꯦꯔ ꯀꯦꯠꯁꯤꯗꯤ ꯌꯦꯡꯕ ꯍꯩꯇꯕ ꯑꯃꯨꯀꯥ ꯃꯣꯏ ꯀꯃꯥꯏꯅ ꯁꯥꯟꯅꯩꯅꯣ ꯈꯪꯗꯦ ꯑꯩꯗꯤ
ꯀ꯭ꯔꯤꯛꯀꯦꯠꯇꯤ ꯌꯥꯝ ꯀꯟꯅ ꯅꯨꯡꯉꯥꯏꯇꯦ ꯑꯗꯨꯒ
ꯎꯝ
ꯑꯗꯨꯒ ꯐꯨꯠꯕꯣꯜꯁꯤꯗꯤ ꯀ꯭ꯔꯤꯀꯦꯠꯇꯤ ꯀꯩꯁꯨ ꯌꯥꯝꯅ ꯆꯥꯎꯋꯦ ꯁꯝ ꯀꯟꯇ꯭ꯔꯤ ꯈꯛꯇꯪ ꯄꯨꯜꯂ ꯁꯥꯟꯅꯕꯅꯦꯕ ꯐꯨꯠꯕꯣꯜꯁꯤꯅ ꯑꯃꯨꯛ ꯋꯥꯔꯜ ꯀꯞ ꯍꯥꯏꯔꯒꯗꯤ ꯑꯃꯨꯛ ꯋꯥꯔꯜ ꯀꯞ ꯑꯣꯏꯅ ꯄꯨꯞ ꯂꯩꯈꯤꯕ ꯐꯨꯠꯕꯣꯜꯒꯤ ꯇꯣꯉꯥꯟꯅ ꯋꯥꯔꯜ ꯀꯞ ꯍꯥꯏꯔꯒꯗꯤ ꯑꯃꯨꯛ ꯀꯧꯗꯕ ꯑꯗꯨ ꯑꯗꯒꯤ ꯀ꯭ꯔꯤꯛꯀꯦꯠ ꯍꯥꯏꯒꯅ ꯀ꯭ꯔꯤꯛꯀꯦꯠ ꯋꯥꯔꯜ ꯀꯞꯅ ꯇꯣꯉꯥꯟ ꯂꯩꯗꯅ ꯀ꯭ꯔꯤꯛꯀꯦꯠ
ꯎꯝ
ꯑꯗꯨꯒ ꯋꯥꯔꯜ ꯀꯞ ꯍꯥꯏꯔꯒꯅ ꯈꯪꯅꯩꯁꯦꯎꯅ ꯐꯨꯠꯕꯣꯜ ꯈꯛꯇ ꯇꯅ ꯃꯤꯅ ꯃꯌꯥꯝꯅ ꯈꯪꯅꯩ ꯆꯥꯎ ꯏꯁꯀꯣꯞ ꯆꯥꯎꯕꯗꯤ ꯐꯨꯠꯕꯣꯜꯅꯗꯤ ꯍꯦꯟꯕ ꯑꯗꯣ ꯄꯩꯁꯥ ꯌꯥꯝ ꯆꯪꯕꯗꯤ ꯀ꯭ꯔꯤꯛꯀꯦꯠꯅ ꯍꯦꯜꯂꯕ ꯄ꯭ꯂꯦꯌꯔꯁ ꯑꯃꯅ ꯄ꯭ꯂꯦꯌꯔ ꯄ꯭ꯂꯦꯌꯔ ꯑꯃꯅ ꯄꯩꯁꯥ ꯌꯥꯝ ꯆꯪꯕ ꯑꯗꯣ ꯐꯨꯠꯕꯣꯜꯅꯗꯤ ꯄꯩꯁꯥꯁꯦ ꯏꯆꯪ ꯆꯪꯗꯕ ꯍꯥꯏ ꯇꯥꯔꯦ
ꯑꯣ
ꯐꯨꯠꯕꯣꯜꯒ ꯑꯅꯤ ꯌꯥꯝ ꯕꯤꯒꯤꯅꯔ ꯑꯃꯅ ꯂꯩꯒꯦ ꯂꯩꯌꯦꯕꯗ ꯁꯝ ꯕꯨꯠꯁꯀ ꯕꯨꯠꯀ ꯕꯣꯜꯗꯨꯅꯦ ꯑꯗꯒꯤ ꯈꯔ ꯄꯣꯠꯇꯤ ꯃꯣꯏ ꯀꯩꯅꯣ ꯇꯧꯅ ꯇꯧꯈ꯭ꯔꯒ ꯂꯩꯔꯒ ꯌꯥꯔꯦ꯫ ꯀ꯭ꯔꯤꯛꯀꯦꯠꯀꯤꯗꯤ ꯃꯥꯒꯤ꯫ ꯕꯦꯠ ꯕꯣꯜ ꯐꯖꯅ ꯃꯥꯥꯏ ꯀꯩꯅꯣ ꯀꯩꯀꯥ꯫ ꯍꯦꯝꯂꯦꯠ ꯀꯩꯀꯥ ꯂꯣꯏ ꯂꯩꯗꯣꯏ ꯌꯥꯗꯅꯤ ꯑꯗꯨ ꯄꯩꯁꯥꯁꯨ ꯌꯥꯝ ꯆꯪꯕ ꯍꯥꯏꯇꯥꯔꯦ꯫
ꯑꯣꯏꯔꯝꯅꯤ ꯑꯗꯣ ꯌꯦꯡꯕꯥ ꯍꯩꯇꯕꯅꯤꯅ ꯀꯩꯝ ꯀꯥꯟꯅꯗꯦꯗ ꯑꯩꯈꯣꯏꯗꯤ꯫
ꯌꯦꯡꯕꯁꯦ ꯅꯨꯡꯉꯥꯏꯕꯗꯤ ꯐꯨꯠꯕꯣꯜꯅ ꯍꯦꯟꯕꯅꯤꯗꯥ
ꯑꯗꯨꯅꯦ ꯐꯨꯠꯕꯣꯜꯗꯤ ꯑꯩꯈꯣꯏ ꯊꯥꯏꯅꯁꯨ ꯑꯗꯨꯝ ꯑꯩꯗꯤ ꯁꯥꯟꯅꯔꯛꯑꯦꯕ ꯅꯨꯄꯤ ꯅꯨꯄꯤ ꯇꯧꯔꯒ꯫ ꯑꯗꯨ ꯏꯟꯇꯔꯦꯁꯇꯨ ꯂꯩꯌꯦꯕ ꯐꯨꯠꯕꯣꯜꯗꯅ ꯑꯃꯨꯛ꯫
ꯃꯥꯅꯦ꯫ ꯑꯩꯈꯣꯏꯒꯤ ꯅꯣꯔꯠ ꯏꯁꯀꯨꯝꯕ꯫ ꯅꯣꯔꯠ ꯏꯁꯀꯨꯝꯕꯁꯤꯗ ꯑꯩꯈꯣꯏꯗꯤ ꯀꯩꯅꯣꯒꯨꯝꯕꯅꯤꯅ ꯑꯩꯈꯣꯏ ꯀꯩ ꯍꯥꯏꯇꯥꯔꯦ ꯑꯩꯈꯣꯏꯒꯤ ꯄꯣꯔ ꯁ꯭ꯇꯦꯠꯀꯨꯝꯕ ꯉꯥꯛꯇꯅꯤꯅ꯫ ꯅꯀꯣ꯫ ꯀ꯭ꯔꯤꯛꯀꯦꯠꯁꯤ ꯌꯥꯝ ꯀꯟꯅ ꯑꯦꯐꯣꯔꯠ ꯇꯧꯕ ꯏꯉꯝ ꯉꯝꯗꯕꯅꯦꯕ꯫
ꯎꯝ꯫
ꯑꯗꯣ ꯍꯥꯏꯕꯗꯤ ꯑꯗꯨꯒ ꯀꯩꯅꯣꯅꯁꯨ ꯍꯦꯟꯕ ꯑꯦꯐꯣꯔꯗꯦꯕꯜ ꯑꯣꯏꯕꯗꯤ ꯑꯃꯨꯛ ꯐꯨꯠꯕꯣꯜꯅ ꯍꯦꯟꯕ꯫
ꯑꯗꯨꯃꯥꯏꯅ ꯑꯣꯏꯗꯣꯏꯅꯤ꯫ ꯏꯟꯗꯤꯌꯥꯁꯨ ꯑꯃꯨꯔꯛꯇꯤ ꯁꯥꯟꯅꯗꯤ ꯐꯗꯣꯏꯅꯤ
ꯑꯧ꯫ ꯑ ꯋꯥꯠꯇꯤ ꯋꯥꯠꯂꯤꯗ ꯔꯦꯡꯀꯤꯡ ꯆꯟꯒꯗꯕ ꯌꯥꯝ ꯋꯥꯠꯂꯤ꯫
ꯑꯣ꯫
ꯐꯨꯠꯕꯣꯜꯗꯗꯤ ꯌꯥꯝ ꯀꯟꯅꯁꯨ ꯃꯦꯟꯂꯦꯟ ꯃꯦꯟ ꯃꯣꯏꯒꯤ ꯃꯦꯟꯂꯦꯟ ꯏꯟꯗꯤꯌꯥꯅ ꯌꯥꯝ ꯀꯟꯅꯁꯨ ꯏꯟꯇꯔꯦꯁ ꯇꯦꯁꯇꯤꯡꯁꯦ ꯑꯣꯏꯗꯕ꯭ꯔꯥ ꯀꯩꯅꯣ ꯈꯪꯗꯦ꯫
ꯎꯝ꯫
ꯏꯟꯗꯔꯦꯁꯁꯤ ꯀꯌꯥ ꯀꯩꯅꯣ ꯇꯧꯗꯦ꯫
ꯑꯌꯨꯛꯇ ꯑꯩ ꯀꯣꯔꯤꯌꯥꯒ ꯁꯥꯎꯠ ꯑꯐ꯭ꯔꯤꯀꯥꯒꯤ ꯌꯦꯡꯉꯤꯕ ꯃꯦꯠꯁꯇꯣ꯫
ꯑꯥꯎ꯫
ꯀꯣꯔꯤꯌꯥ ꯉꯝꯗꯦꯗ ꯁꯥꯎꯠ ꯑꯐ꯭ꯔꯤꯀꯥꯅ ꯑꯃ ꯆꯜꯂ ꯑꯗꯨꯝ ꯉꯝꯒꯤ꯫
ꯎꯝ꯫
ꯅꯨꯡꯉꯥꯏꯇꯦ ꯃꯣꯏꯗꯣ꯫
ꯂꯥꯛꯇꯁꯨ ꯂꯩꯥꯏꯗ꯫ ꯂꯥꯛꯇꯁꯨ ꯂꯩꯥꯏꯌꯦ ꯑꯗꯨꯒ꯫
ꯅꯍꯥꯟ꯫ ꯔꯣꯅꯥꯜꯗꯣ ꯁꯥꯟꯅꯕꯩꯗꯨꯗꯤ ꯃꯥꯗꯤ ꯀꯩꯁꯨ ꯆꯦꯟꯗ꯭ꯔꯦꯗꯀꯣ ꯑꯗꯨꯝ꯫
ꯑꯧ ꯃꯥ ꯆꯦꯟ ꯆꯦꯟꯕ ꯀꯩꯁꯨ ꯉꯝꯗ꯭ꯔꯦ꯫ ꯆꯦꯟꯕ ꯉꯝꯗ꯭ꯔꯦ ꯃꯥ ꯑꯧ ꯆꯍꯤ ꯌꯥꯝꯃꯕ꯫
ꯌꯦꯡꯕꯕꯨꯗꯤ ꯑꯗꯨꯝ ꯅꯨꯡꯉꯥꯏꯔꯦꯗ ꯉꯥꯍꯥꯛ ꯌꯦꯡꯉꯝꯃꯦ ꯑꯗꯨ ꯅꯦꯠꯋꯥꯛꯁꯦ ꯅꯨꯡꯉꯥꯏꯇꯕꯩ꯫ ꯑꯗꯨꯝ ꯇꯣꯛꯑꯦ ꯅꯦꯠꯋꯥꯛꯁꯨ ꯌꯥꯝ ꯄ꯭ꯔꯣꯕ꯭ꯂꯦꯝ ꯂꯩꯕ꯫ ꯐꯣꯟꯗ ꯌꯦꯡꯕꯅꯤꯅ꯫
ꯃꯥꯅꯤ ꯃꯥꯅꯤ ꯐꯣꯟꯗ ꯌꯦꯡꯕꯅꯤꯅ꯫
ꯇꯤꯚꯤꯗꯗꯤ ꯇꯣꯉꯥꯟꯅ ꯀꯦꯕꯜ ꯄꯩꯁꯥꯃꯨꯛ ꯊꯤꯗ ꯌꯥꯗꯕꯅꯤꯅ꯫
ꯑꯗꯨꯅꯤ ꯇꯤꯚꯤꯗꯅꯗꯤ ꯌꯦꯡ ꯅꯨꯡꯉꯥꯏꯗꯣꯏꯅꯦ ꯐꯣꯟꯗꯗꯤ ꯄꯤꯛ ꯁꯨ ꯄꯤꯌꯦ ꯑꯃꯨꯛ꯫
ꯑꯧ ꯈ꯭ꯋꯥꯥꯏ ꯅꯨꯡꯉꯥꯏꯕꯗꯤ